ꯑꯥ ꯇꯥꯕ꯭ꯔꯣ
ꯇꯥꯏꯌꯦ ꯇꯥꯏꯌꯦ
ꯑꯣ ꯅꯪ ꯉꯁꯤ ꯕꯖꯥꯔ ꯆꯠꯂꯨꯕꯗꯣ ꯀꯩꯀꯩ ꯂꯩꯗꯔꯨꯔꯒꯦ
ꯑꯩꯁꯦ ꯆꯠꯇꯣꯔꯦꯅ ꯄꯣꯠꯆꯩ ꯈꯔ ꯌꯦꯡꯂꯝꯕꯅꯦ ꯉꯔꯥꯡꯁꯦ ꯑꯥꯗꯒꯤ ꯐꯨꯔꯤꯠ ꯑꯃ ꯂꯧꯔꯛꯄ ꯐꯨꯔꯤꯠꯇꯣ ꯑꯩꯉꯣꯟꯗ ꯈꯔ ꯆꯤꯜꯂꯝꯃꯦ ꯍꯥꯏꯗꯤ ꯏꯁꯥꯁꯦ ꯈꯔ ꯅꯣꯏꯊꯣꯛꯑ꯭ꯕꯔꯥ ꯀꯩꯗꯧꯔꯕꯅꫭ ꯈꯪꯗꯦ ꯈꯨꯗꯥꯡꯒꯗꯣ ꯈꯔ ꯆꯤꯜꯂꯝꯕ ꯑꯗꯨꯒꯤ ꯑꯩ ꯍꯌꯦꯡ ꯆꯠꯄꯗ ꯂꯤꯠꯅꯕꯅ ꯀꯩꯊꯦꯜꯗꯗꯒꯤ ꯑꯃꯒꯤ ꯌꯦꯡꯒꯦꯅ ꯑꯃ ꯌꯦꯛꯉ ꯑꯗꯒꯤ
ꯑꯇꯣꯞꯄ ꯑꯋꯥ ꯑꯄꯥ ꯏꯃꯨꯡꯒꯤ ꯀꯦꯩ ꯈꯔ ꯂꯩꯔꯤ ꯑꯩꯈꯣꯏ ꯃꯨꯁꯦꯟꯁꯨ ꯀꯥꯏꯈ꯭ꯔꯕ ꯉꯔꯥꯡ ꯅꯍꯥꯟꯁꯦ ꯃꯨꯁꯦꯟ ꯑꯃꯁꯨ ꯂꯩꯔꯛꯑꯦ ꯑꯗꯒꯤ ꯑꯗꯨꯝ ꯑꯇꯣꯞ ꯑꯇꯣꯞꯄ ꯀꯩ ꯀꯩꯅꯣ ꯈꯔꯁꯨ ꯂꯩꯔꯛꯑꯦꯗ ꯅꯪ ꯀꯩꯗꯧꯔꯝꯃꯤꯅꯣ ꯉꯁꯤ ꯊꯕꯛ ꯆꯠꯇ꯭ꯔꯥꯕꫭ
ꯆꯠꯇꯦ ꯉꯁꯤꯗꯣ ꯁꯟꯗꯦ ꯑꯣꯏꯕ ꯑꯗꯨꯒꯤ ꯅꯪ ꯑꯩꯈꯣꯏ ꯏꯅꯥꯎ ꯑꯃ ꯀꯩꯅꯣ ꯂꯩꯕꯗꯣ ꯑꯗꯨꯒꯤ ꯃꯥꯒꯤ ꯄꯣꯠ ꯈꯔ ꯅꯪ ꯄꯨꯕꯤꯈꯤ ꯌꯥꯗꯣꯏꯔꯣ
ꯑꯣ ꯅꯍꯥꯟꯃꯨꯛ ꯅꯪ ꯅꯣꯏ ꯏꯅꯥꯎꯄꯥ ꯑꯃ ꯑꯩꯈꯣꯏꯨꯛꯀ ꯅꯛꯅꯅ ꯂꯩꯌꯦꯅ ꯍꯥꯏꯈꯤꯕꯗꯨꯔꯣ
ꯍꯣꯏ ꯅꯪ ꯅꯣꯏ ꯄꯣꯠ ꯌꯥꯝ ꯌꯥꯝꯗꯣꯏꯔꯣ ꯑꯗꯨꯗ ꯀꯃꯥꯏꯅ ꯇꯧꯗꯣꯏꯅꯣ ꯑꯩ ꯄꯣꯠ ꯈꯔ ꯍꯥꯞꯈꯣ ꯍꯥꯏꯒꯦ ꯇꯧꯕꯅꯤꯗ
ꯑꯩꯁꯦ ꯄꯣꯠꯁꯤ ꯌꯣꯝꯗꯤ ꯌꯣꯝꯁꯤꯟꯗ꯭ꯔꯤꯌꯦꯕꯀꯣ ꯍꯥꯏꯗꯤ ꯌꯣꯝꯁꯤꯜꯂꯒ ꯍꯥꯏꯗꯤ ꯌꯥꯅꯤꯗ ꯍꯥꯏꯗꯤ ꯃꯥꯏ ꯀꯩꯁꯨ ꯄꯣꯠ ꯑꯔꯨꯝꯕ ꯈꯣꯠꯄ ꯅꯠꯇ꯭ꯔꯣ ꯍꯥꯏꯗꯤ ꯆꯥꯅ ꯊꯛꯅꯕ ꯑꯣꯏꯔꯝꯃꯣꯏꯅꯦ ꯑꯇꯣꯞꯄꯗꯤ ꯑꯣꯏꯔꯝꯃꯣꯏꯕ
ꯑ ꯆꯥꯅꯕ ꯃꯥꯏ ꯀꯩꯅꯣ ꯈꯔ ꯁꯤꯗꯒꯤ ꯑꯥꯗꯤ ꯈꯔꯗꯤ ꯇꯥꯡꯏꯗꯅ ꯑꯩ ꯁꯤꯗꯒꯤ ꯈꯔ ꯄꯨꯍꯟꯒꯦ ꯇꯧꯕ ꯑꯗꯩ ꯏꯟꯖꯥꯡ ꯅꯥꯄꯤꯒꯨꯝꯕ ꯈꯔ ꯈꯛꯇꯅꯤꯗ ꯀꯩꯁꯨ ꯀꯦꯖꯤ ꯑꯅꯤ ꯑꯍꯨꯝꯃꯨꯛꯇ ꯑꯣꯏꯗꯣꯏꯅꯤꯗ ꯀꯁꯨ ꯌꯥꯝ ꯂꯨꯝꯃꫭꯏꯕ
ꯀꯖꯤ ꯑꯅꯤ ꯍꯨꯝ ꯍꯥꯏꯁꯦ ꯑꯗꯝ ꯍꯥꯞ ꯍꯥꯞꯄ ꯀꯥꯟꯗꯗꯤ ꯌꯥꯝꯗꯣꯔꯤ ꯄꯣꯠꯅꯤ ꯑꯗꯨꯅ ꯀꯦꯖꯤ ꯑꯍꯨꯝꯗꯤ ꯐꯥꯗꯣꯏꯅꯣ ꯍꯥꯏꯌꯣ ꯍꯥꯏꯗꯤ ꯑꯩꯁꯨ ꯑꯇꯣꯞꯄ ꯏꯃꯥꯟꯅꯕꯤ ꯌꯨꯝꯊꯣꯔꯛꯇꯕ ꯌꯥꯎꯋꯦꯕꯀꯣ ꯃꯣꯏꯁꯨ ꯄꯣꯠꯊ ꯍꯥꯞꯇꯣꯔꯤꯑꯕ ꯑꯗ ꯍꯥꯏꯗꯤ ꯃꯣꯔꯣꯛꯀꯨꯝꯕ ꯀꯩꯒꯨꯝꯕꯗꯨꯅ ꯌꯥꯕꯑꯣꯗꯤ ꯐꯕ ꯈꯨꯠꯅ ꯄꯥꯏꯕ ꯌꯥꯔꯣꯏꯗ꯭ꯔꯤꯕꯅꯤꯅ ꯑꯩꯒꯤ ꯂꯒꯦꯖꯁꯦ ꯂꯣꯏꯅ ꯍꯥꯞꯇꯣꯔꯤꯕ ꯑꯔꯨꯝꯕ ꯄꯣꯠ ꯍꯥꯏꯗꯤ ꯃꯣꯔꯣꯛꯀꯨꯝꯕ ꯉꯥꯔꯤꯒꯨꯝꯕꯗꯣ ꯑꯗꯨꯅ ꯀꯦꯖꯤ ꯑꯍꯨꯝ ꯍꯥꯏꯗꯣ ꯑꯍꯨꯝ ꯍꯥꯏꯖꯕꯩ ꯋꯥꯅꯤ ꯍꯦꯛꯇ ꯌꯥꯝꯃꯦ ꯄꯣꯠꯇꯨ ꯑꯗꯨꯅ ꯄꯨꯡ ꯀꯦꯖꯤ ꯑꯃ ꯃꯈꯥꯏ ꯑꯅꯤ ꯃꯥꯏ ꯉꯥ ꯆꯥꯛ ꯃꯔꯨ ꯑꯣꯏꯕꯗꯣ ꯍꯥꯏꯈ꯭ꯔꯣ ꯑꯗꯨꯝ ꯑꯗꯨ ꯅꯣꯡꯃ ꯋꯥꯟꯂꯤꯀꯥꯟꯗꯗꯤ ꯊꯤꯜꯍꯜꯂꯣ ꯑꯩꯁꯨꯦ ꯄꯣꯠꯆ ꯆꯩꯗꯣ ꯍꯥꯞꯄꯒ ꯋꯦꯠꯇꯣ ꯑꯣꯜꯂꯒ ꯄꯨꯈꯤꯒꯦ ꯇꯧꯕꯅꯦꯕ ꯁꯤꯗꯒꯤ ꯋꯦꯠ ꯑꯣꯜꯂꯒ ꯄꯨꯈꯤꯕꯗꯨꯅ ꯐꯩꯌꯦꯕꯀꯣ ꯅꯠꯇ꯭ꯔꯗꯤꯅꯦ ꯍꯦꯛꯇ ꯋꯦꯠꯁꯤ ꯍꯦꯟꯗꯣꯔꯤꯕ꯭ꯔꯅ ꯑꯗꯨꯒꯤ ꯆꯣꯡꯕꯗ ꯂꯩꯐꯝ ꯆꯥꯐꯝ ꯈꯪꯗꯦꯕ ꯆꯪꯕ ꯀꯥꯟꯗ ꯑꯗꯨꯝ ꯑꯗꯨꯅ ꯏꯁꯥꯅ ꯁꯤꯗꯒꯤ ꯐꯤꯛꯁꯇ ꯄꯨꯕꯤꯕꯅ ꯐꯩ ꯑꯗꯨꯅ ꯅꯪꯅ ꯀꯣꯛ ꯍꯥꯏꯒꯔꯣ ꯅꯣꯏꯒꯤ ꯑꯗꯨꯗ ꯉꯥꯏ ꯄꯣꯠ ꯆꯩꯗꯣ ꯍꯧꯖꯤꯛꯇꯗꯤ ꯂꯥꯡꯑꯣ ꯑꯗꯨꯒ ꯅꯣꯡꯃ ꯋꯥꯔꯤ ꯀꯥꯟ ꯊꯤꯜꯂꯛꯑꯣ ꯍꯥꯏꯌꯦꯅ
ꯑꯥ ꯃꯥꯏꯕꯨꯗꯤ ꯂꯣꯏ ꯀꯪꯍꯜꯂ ꯊꯝꯃꯕꯅꯦ ꯍꯥꯏꯗꯤ ꯑꯀꯪꯕꯅ ꯐꯩꯖꯅ ꯀꯨꯏꯅ ꯊꯝꯂꯛꯅꯤꯅ ꯀꯪꯉꯀꯥꯟꯗꯗꯤ ꯑꯗꯨꯝ ꯋꯦꯠꯇꯣ ꯍꯟꯊꯩꯗꯅ ꯍꯟꯕꯨꯗꯤꯣ ꯍꯟꯊꯔꯛꯀꯅꯤꯗ ꯍꯥꯏꯗꯤ ꯃꯥꯏꯗꯣ ꯀꯩꯁꯨꯗꯤ ꯌꯥꯝꯗꯦ ꯍꯥꯏꯕꯅꯦꯕ ꯏꯟꯁꯥꯡ ꯅꯥꯄꯤꯒꯨꯝꯕ ꯈꯛꯇꯅꯦꯕ ꯑꯗꯒꯤ ꯃꯥꯒꯤ ꯗꯣꯀꯨꯃꯦꯟ ꯑꯃꯅꯤꯒ ꯑꯗꯨ ꯈꯛꯇꯅꯦꯕ ꯑꯗꯣ ꯅꯪ ꯌꯥꯗꯤ ꯌꯥꯗꯧꯔꯣꯕ
ꯌꯥꯅꯤ ꯍꯥꯞꯄꯈ꯭ꯔꯣ ꯂꯣꯏꯔꯦ ꯀ ꯀꯥꯡꯉꯟ ꯃꯥꯒꯤꯦ ꯀꯩ ꯀꯩ ꯀ ꯀꯥꯡꯉꯟꯁꯤꯗꯣ ꯃꯥꯒꯤꯦ
ꯃꯔꯣꯏ ꯅꯅꯥꯄꯥꯛꯄꯤꯒꯨꯝꯕ ꯑꯗꯒꯤ ꯀꯩꯅꯣꯒꯨꯝꯕ ꯅꯥꯀꯨꯞꯄꯤ ꯃꯣꯏ ꯈꯔ ꯈꯔ ꯂꯩꯗꯅ ꯀꯪꯍꯟ ꯌꯥꯕ ꯆꯥꯕ ꯌꯣꯡꯆꯥꯛꯀꯨꯝꯕ ꯃꯣꯏ ꯑꯗꯨꯝ ꯌꯥꯝ ꯀꯩꯅꯣ ꯇꯧꯕ ꯍꯥꯏꯗꯤ ꯑꯥꯗ ꯀꯩꯁꯨ ꯌꯥꯝ ꯐꯪꯗꯕ ꯄꯣꯠ ꯑꯗꯤ ꯃꯥꯅ ꯆꯥꯅꯤꯡꯉꯀꯥꯟꯗꯗꯤ ꯆꯥ ꯌꯥꯕꯒꯨꯝꯕ ꯁꯣꯏꯕꯨꯝꯒꯨꯝꯕ ꯑꯗꯨꯝ ꯉꯥꯒꯨꯝꯕꯅꯤꯒ ꯑꯗꯨ ꯈꯛꯇꯅꯤꯗ ꯀꯩꯁꯨ ꯌꯥꯝꯗ ꯅꯠꯇꯦꯗ ꯍꯥꯏꯗꯤ ꯃꯥꯁꯨ ꯊꯣꯛꯂꯛꯑꯣ ꯍꯥꯏꯔꯁꯨ ꯊꯣꯛꯂꯛꯇꯦꯗ ꯑꯉꯥꯡꯗꯣ ꯑꯗꯨꯅ ꯃꯥꯗꯣ ꯀꯩꯅꯣ ꯇꯧꯒꯦ ꯇꯧꯕ ꯁꯤꯗꯗꯤ ꯄꯤꯖꯅꯤꯡꯕꯅꯤꯅ ꯌꯥꯝ ꯄꯤꯒꯦ ꯇꯧꯕ ꯑꯗꯨꯏꯅꯤꯗ ꯑꯩꯁꯨꯦ ꯃꯤ ꯑꯇꯣꯞꯄꯁꯨ ꯍꯪꯕꯅꯦ ꯑꯗꯨ ꯃꯣꯏꯗꯣ ꯆꯪꯉꯤꯔꯣꯏ ꯈꯔ ꯋꯥꯠꯂꯤꯅꯤ ꯍꯥꯏꯕ ꯑꯗꯣ ꯑꯉꯥꯡꯗꯨꯗ ꯃꯣ ꯃꯥꯗꯨꯃꯣ ꯀꯩꯅꯣ ꯇꯧꯔ ꯆꯥꯅꯤꯉꯥꯏ ꯂꯩꯔꯝꯃꯗ ꯃꯥꯜꯂꯕ ꯑꯗꯨꯏꯅꯤꯗ ꯅꯪ ꯆꯪꯗꯧꯕ ꯋꯥꯠꯇꯦꯗ ꯅꯪ ꯅꯉꯣꯟꯗ ꯀꯣꯛꯄꯤꯔꯒꯦ ꯇꯧꯕ
ꯍꯣꯏ ꯌꯥꯅꯤ ꯍꯥꯞꯈ꯭ꯔꯒꯦ ꯑꯗꯨꯝ ꯌꯥꯅꯕ ꯍꯥꯞ ꯇꯥꯝꯅꯦ ꯍꯥꯏꯗꯤ ꯑꯩ ꯑꯩꯁꯤꯁꯨ ꯄꯣꯠ ꯆꯩꯩ ꯀꯩꯁꯨ ꯌꯥꯝꯃꯣꯏꯕ ꯆꯥ ꯊꯥꯉꯥꯏ ꯍꯥꯏꯗꯣ ꯑꯗꯨꯝ ꯀꯤꯔꯣꯅꯕꯨꯗꯤ ꯑꯩꯅ ꯍꯦꯟꯗ ꯑꯗꯨꯝ ꯄꯥꯏꯔꯅꯤ ꯑꯗꯨꯗꯤ ꯍꯥꯏꯈ꯭ꯔꯣ ꯃꯥꯏ ꯄꯣꯠꯉꯩꯗꯨ ꯏꯟꯂꯤꯁꯇꯂꯣꯅ ꯈꯔ ꯋꯥꯠꯂꯤ ꯈꯂ ꯃꯤ ꯃꯤ ꯁꯨ ꯂꯩꯁꯤꯡꯕꯗꯤ ꯍꯧꯔꯕꯅꯦ ꯑꯁꯤ ꯈꯔ ꯂꯩ ꯑꯗꯨꯒ ꯑꯆꯥꯄꯣꯠꯀꯨꯝꯕ ꯕꯨꯖꯤꯌꯥꯒꯨꯝꯕꯗꯨꯗꯤ ꯍꯌꯦ ꯐ꯭ꯔꯦꯁ ꯑꯣꯏꯗꯕ ꯑꯩꯅ ꯍꯌꯦꯡ ꯆꯠꯅꯤ ꯍꯥꯏꯕꯩ ꯉꯁꯤꯒꯨꯝꯕꯗꯣ ꯑꯗꯨꯗ ꯂꯩꯒꯦꯅ ꯇꯧꯕ
ꯑꯗꯣ ꯅꯪꯕꯨꯟꯖꯦ ꯍꯥꯞꯄꯕꯁꯤ ꯀꯧꯇꯥꯗ ꯍꯥꯞꯄ ꯄꯨꯗꯣꯏꯥ ꯅꯠꯇ꯭ꯔꯅ ꯄꯦꯀꯦꯠꯇꯨ ꯌꯥꯝ ꯆꯥꯎꯔꯦꯅ ꯃꯥꯏ ꯄꯦꯀꯦꯠꯀꯨꯝꯕꯗꯤ ꯀꯪꯂꯥꯒꯨꯝꯕ ꯀꯩꯒꯨꯝꯕꯗꯗꯤ ꯀꯃꯥꯏꯅ ꯇꯧ ꯄꯨꯗꯣꯏꯅꯣ
ꯄꯤꯛꯀꯦꯠ ꯄꯤꯛꯀꯦꯠ ꯃꯆꯥ ꯃꯆꯥ ꯑꯣꯏꯅ ꯍꯥꯟꯗ꯭ꯔꯣ ꯑꯗꯨꯗꯣ ꯑꯗꯨꯝ ꯀꯨꯏꯗꯗꯣ ꯀꯪꯂꯥꯕꯨꯗꯤ ꯅꯨꯡ ꯌꯥꯝ ꯌꯥꯎꯕꯅꯦꯕ ꯑꯗꯨꯅꯅꯦ ꯑꯆꯧꯕ ꯔꯪ ꯃꯥꯔꯗꯣ ꯅꯨꯡꯁꯤꯠ ꯊꯥꯗꯣꯛꯄꯗꯣ ꯏꯃꯥꯟꯅꯕꯤꯗꯤ ꯀꯪꯂꯥ ꯄꯨꯔꯛꯄꯗꯣ ꯁꯃꯥꯏ ꯄꯨꯔꯦ ꯃꯣꯏꯗꯤ ꯈꯣ ꯇꯥ ꯈꯥꯟ ꯖꯤꯂꯥ ꯄꯨꯔꯦ ꯀꯋꯥꯕꯨ ꯑꯗꯨ ꯑꯩꯅ ꯄꯨꯕ ꯀꯪꯂꯥ ꯑꯩ ꯀꯪꯂꯥꯗꯤ ꯑꯩꯈꯣꯏ ꯀꯪꯂꯥꯗꯗꯤ ꯁꯥꯕ ꯈꯪꯗꯦ ꯑꯥꯗ ꯀꯪꯂꯥꯗꯤ ꯄꯄ ꯑꯗꯨꯗꯤ ꯑꯗꯨꯁꯨ ꯍꯥꯏ ꯍꯥꯟꯅ ꯑꯗꯨꯝ ꯁꯨꯠ ꯁꯨꯠ ꯂꯥꯎꯈꯤꯕꯗꯣ ꯅꯨꯡꯁꯤꯠ ꯆꯠꯇ ꯇꯥꯔꯁꯨ ꯑꯗꯨꯝ ꯍꯧꯖꯤꯛ ꯌꯥꯝ ꯃꯅꯨꯡꯗ ꯃꯣꯔꯣꯛ ꯑꯃꯒ ꯍꯥꯞꯄꯤꯗꯣ ꯑꯗꯨꯕꯨꯗꯤ ꯀꯩꯁꯨꯝ ꯇꯧꯗꯦ ꯐꯅꯌꯥꯝ ꯀꯨꯏꯅ ꯊꯝ ꯌꯥꯏꯦ ꯑꯗꯨꯅ ꯑꯗꯨꯝ ꯅꯄꯥꯔꯗ ꯄꯨꯂꯞ ꯑꯣꯏꯅ ꯍꯥꯞꯄꯦ
ꯑꯗ ꯅꯣꯏ ꯑꯁ ꯑꯗꯨꯗ ꯃꯤꯃꯤꯒꯤ ꯍꯣꯡꯕ꯭ꯔꯣ ꯀꯃꯥꯏꯅ ꯇꯧꯒꯦ ꯃꯃꯤꯒꯨꯝꯕꯗꯤ
ꯆꯞ ꯃꯥꯟꯅꯩꯔꯤ ꯁꯤꯗ ꯑꯗꯨꯝ ꯂ ꯅꯨꯄꯥ ꯃꯉꯥ ꯃꯉꯥ ꯍꯥꯞꯄꯤꯌ
ꯑꯣ ꯆꯞ ꯃꯥꯟꯅꯗꯤ ꯑꯗꯩꯦꯝ ꯂꯩ ꯆꯠ ꯆꯠꯅꯤꯗ ꯌꯥꯏ ꯑꯥꯗ ꯀꯩꯁꯨ ꯌꯥꯝ ꯐꯪꯗꯕ ꯄꯣꯠꯀꯨꯝꯕꯗꯤ ꯀꯔꯤ ꯀꯔꯤ ꯂꯩꯒꯦ ꯍꯥꯏꯗꯤ ꯁꯤꯗꯅ ꯈꯔ ꯍꯦꯟꯅ ꯐꯪꯕ ꯑꯗꯨꯃꯥꯏꯁꯨ ꯈꯔ ꯑꯗꯨꯝ ꯍꯥꯞꯄꯤꯒꯦ ꯇꯧꯕ
ꯑꯈꯣꯏꯅ ꯄꯨꯅꯔꯤꯁꯦ ꯑꯩꯒꯤꯗꯤ ꯁꯧꯒ꯭ꯔꯤꯁꯨ ꯑꯥꯗꯗꯤ ꯑꯗꯨꯝ ꯊꯣꯛꯑꯦ ꯑꯩꯈꯣꯏꯗꯨꯗꯤ ꯍꯥꯏꯗꯤ ꯑꯗꯨꯝ ꯃꯥꯏꯀꯩꯒꯤ ꯆꯥꯛ ꯌꯦꯟꯁꯥꯡꯁꯦ ꯑꯗꯨꯝ ꯃꯥꯟꯅꯕꯅꯦꯕ ꯑꯩꯈꯣꯏ ꯑꯍꯥꯒ ꯍꯥꯏꯔꯤꯁꯤ ꯑꯗꯨꯝꯣꯛ ꯀꯨꯝꯕꯁꯨ ꯂꯣꯏ ꯐꯪꯉꯦ ꯑꯗꯒꯤ ꯁꯦꯄꯣꯠꯄꯨ ꯑꯣꯏꯔꯣ ꯂꯣꯏ ꯃꯥꯅ ꯑꯌꯥꯝꯕ ꯁꯇꯦꯞ ꯄꯨꯗꯣꯏꯁꯦ ꯉꯥꯔꯤ ꯉꯥꯔꯤꯕꯨꯗꯤ ꯑꯗꯨꯝ ꯑꯣꯏꯔꯅꯤꯗꯅ ꯑꯗꯒꯤ ꯑꯩꯁꯨ ꯁꯧꯒ꯭ꯔꯤ ꯈꯔ ꯀꯪꯍꯜꯂꯦ ꯑꯗꯒꯤ ꯉꯥ ꯑꯌꯥꯏꯕꯒꯨꯝꯕꯗꯣ ꯆꯝꯊꯣꯡ ꯊꯣꯡꯕꯗ ꯊꯥꯛꯅꯕ ꯑꯗꯨ ꯎꯔꯅꯤ ꯑꯗꯒꯤ ꯁꯣꯏꯕꯨꯝꯁꯨ ꯌꯥꯏ ꯍꯥꯏꯗꯤ ꯅꯣꯡ ꯐꯥꯗꯣꯛ ꯏꯔꯣꯝꯕ ꯆꯥꯕꯗꯣ ꯑꯗꯨꯒꯤ ꯑꯇꯣꯞꯄꯗꯤ ꯀꯩꯁꯨ ꯄꯨꯗꯦꯗ
ꯆꯥꯅ ꯊꯛꯅꯕ ꯍꯥꯏꯔꯤꯁꯦ ꯑꯗꯨꯝ ꯕꯨꯖꯤꯌꯥꯒꯨꯝꯕ ꯑꯦꯛꯁꯇ꯭ꯔꯥ ꯑꯣꯏꯅ ꯑꯆꯥꯄꯣꯠ ꯏꯁꯥꯅ ꯄꯨꯖꯕꯄ ꯑꯗꯨꯝ ꯃꯉꯥꯏ ꯑꯗꯩ ꯀꯨꯞꯁꯨꯒꯨꯝꯕꯁꯨ ꯑꯗꯨꯝ ꯑꯣꯅꯩ
ꯍꯣꯏꯅꯦ ꯃꯥ ꯅꯨꯄꯥꯅꯤꯅ ꯀꯩ ꯨꯞꯁꯣꯒꯨꯝꯕꯅꯤ ꯆꯥꯅꯤꯡꯉꯝꯕꯗꯅ ꯆꯥꯅꯤꯡꯉꯕꯁꯨ ꯌꯥꯏ ꯈꯪꯗꯦ ꯑꯗꯨ ꯃꯥꯒꯤ ꯍꯥꯞꯁꯔ ꯇꯧꯕꯅꯦ ꯑꯗꯨꯅꯤꯗ ꯅꯣꯏ ꯀꯔꯤ ꯀꯔꯤ ꯑꯗꯨꯗ ꯐꯪꯗ ꯈꯔ ꯈꯔ ꯍꯣꯡꯕ ꯁꯤꯗꯅ ꯍꯣꯡꯕꯗꯅ ꯈꯤꯇꯪ ꯇꯥꯡꯕ ꯍꯥꯏꯗꯤ ꯂꯩꯗꯨꯁꯨ ꯇꯟꯕ ꯑꯗꯨꯒꯨꯝꯕ ꯄꯣꯠꯇꯨꯅꯦꯗ ꯍꯥꯞꯀꯦ ꯇꯧꯕꯅꯤꯗ ꯅ ꯅꯪ ꯐꯤꯔꯣꯟꯜꯗꯤ ꯀꯩꯀꯩ ꯂꯩꯁꯤꯜꯂꯒꯦ ꯑꯥꯗꯗꯤ ꯑꯥꯗꯅ ꯍꯦꯟꯅ ꯍꯣꯡꯗꯤ ꯍꯣꯡꯉꯝꯃꯤꯗ ꯑꯗꯣ ꯐꯖꯕꯗꯤ ꯑꯥꯗꯗꯤ ꯐꯪꯉꯝꯗꯣꯏ ꯌꯥꯝ ꯃꯥꯟꯗꯦꯗ ꯁꯤꯗꯤ ꯐꯪꯕ꯭ꯔꯥ ꯀꯃꯥꯏꯅ ꯇꯧꯋꯤ ꯍꯜꯂꯣ ꯇꯠꯈ꯭ꯔꯕꯣ ꯑꯥꯗ ꯐꯪꯉꯗꯤ ꯑꯩꯅ ꯍꯥꯏꯩꯅ ꯑꯥꯗ ꯑꯥꯗ ꯂꯩꯕ ꯄꯣꯠ ꯑꯣꯏꯔꯗꯤ ꯍꯥꯞꯈꯤꯒꯦ ꯇꯧꯕꯅꯤꯗ ꯍꯜꯂꯣ ꯇꯥꯗꯔꯣ ꯍꯜꯂꯣ ꯍꯜꯂꯣ